ꯍꯂꯣ
ꯇꯑꯦ
ꯋꯥꯔꯤ ꯃꯈꯥ ꯋꯥꯔꯤ ꯃꯈꯥ ꯁꯣꯖꯔꯁꯤ ꯑꯃꯨꯛ
ꯍꯣꯏ ꯉꯣ ꯏꯪꯉ ꯑꯩ ꯀꯩꯅꯣꯃ
ꯍꯥꯞꯅꯦ ꯍꯥꯞꯅꯦ ꯏꯪꯍꯟꯕ ꯌꯥꯗꯣꯏꯅꯦ ꯃꯥ ꯈꯗꯤ ꯃꯥꯥꯏ ꯇꯧꯅꯤ ꯎꯝ
ꯅꯣꯡ ꯇꯥꯕꯣ
ꯍ
ꯇꯥꯏ
ꯎꯝ
ꯅꯣꯡ ꯇꯥꯕ꯭ꯔꯅꯗ
ꯍꯣꯏ
ꯑꯁ ꯁꯨꯝ ꯇꯥꯔꯤꯅꯦꯕꯗꯣ
ꯇꯌꯦ
ꯑ
ꯑꯥ ꯃꯁꯤꯗꯤ ꯇꯨꯝꯕꯅꯅꯨꯡꯉꯥꯏꯅꯤꯍꯦ
ꯑꯕꯣ
ꯍꯥꯎ
ꯑꯩꯁꯨ ꯃꯨꯠꯈ꯭ꯔꯦ ꯅꯣꯡ ꯇꯥꯕꯗꯨ ꯅꯠꯇꯦ
ꯃꯩ ꯃ ꯈꯦ
ꯍꯣꯏ
ꯑꯣ ꯈꯣꯏ ꯃꯠꯇꯦ ꯃꯁꯤꯗꯤ ꯇ ꯃꯉꯒꯅꯤ
ꯏꯊꯟꯗ ꯇꯨꯝꯕꯅꯤꯅ ꯏꯊꯟꯗ ꯇꯨꯝꯕꯅꯤꯅ
ꯎꯝ
ꯅꯣꯡ ꯇꯥꯔꯁꯨ ꯏꯅꯤꯡ ꯅꯨꯡꯉꯥꯏꯇꯤꯡꯅꯤ
ꯑ ꯑꯗꯨꯃꯥꯏꯅꯔ ꯑꯩꯗꯤ ꯄꯤꯂꯣ ꯑꯗꯨꯝ ꯀꯣꯜꯂꯒ ꯇꯨꯝꯕꯅꯦ ꯍꯂ
ꯍꯇꯥ ꯍ ꯇꯦ ꯅ ꯇꯨꯝꯕꯥꯅꯣꯖ
ꯍ ꯌꯥꯒꯣꯅ ꯑꯋꯥ ꯇꯨ ꯃꯨꯗꯔꯣ
ꯑ ꯂꯩꯅ
ꯑꯗꯣ ꯐꯃꯨꯡꯗ ꯆꯪꯉꯕꯣ
ꯆꯪꯗ꯭ꯔꯤꯌꯦꯦ ꯑꯩꯗꯤ ꯅꯦꯛ ꯂ ꯅꯨꯡꯉꯥꯏꯔꯔꯣꯏ ꯑꯩ ꯇꯨꯐꯝꯇ ꯆꯪꯉꯗꯤ ꯀꯔꯤ ꯃꯄꯥꯟꯗ ꯂꯩꯕ ꯎꯝ
ꯑꯁꯪꯅꯤꯕ ꯌꯥꯅꯤ
ꯑ ꯑꯗꯨꯗ ꯏ ꯍꯥꯏꯕꯗ
ꯑꯦꯃ ꯇꯧꯔꯤꯗ
ꯎꯝ
ꯌꯥꯝ ꯋꯥꯅ ꯇꯧꯋꯦꯃ
ꯍꯣꯏꯣꯏ ꯕꯨ ꯀꯥꯏꯗꯦꯗ
ꯑꯗꯨꯝ ꯅꯨꯡꯉꯥꯏ ꯅꯨꯡꯉꯥꯏ ꯅꯨꯡꯉꯥꯏꯇꯦ ꯍꯥꯏꯕ ꯃꯤꯅ
ꯑ
ꯀꯩꯅ ꯆꯨꯕ
ꯀꯩꯕ
ꯅꯣꯡꯀꯥꯟꯅ ꯆꯨꯕꯥꯏꯒꯣ
ꯑꯣ ꯑꯩꯈꯣꯏꯒꯤꯗꯤ ꯑꯃꯨꯛꯀ ꯂꯦꯞꯈ꯭ꯔꯦ
ꯍ
ꯅꯣꯏ ꯏꯗꯤ ꯀꯥꯟꯂꯥꯛꯄ꯭ꯔꯣ
ꯀꯣꯏꯕꯤ ꯁꯨꯝꯅ ꯍꯥꯏꯖꯔꯦ ꯏꯃꯣꯟ
ꯑꯣ
ꯍꯧꯖꯤꯛ ꯍꯧꯖꯤꯛ ꯃ ꯂꯤꯊꯔꯒꯦ
ꯎꯝ ꯑꯩꯁꯌꯥ
ꯎꯝ
ꯎꯝ ꯐꯁꯤꯜ ꯂꯩꯕꯅꯤ
ꯎꯝ
ꯑꯗꯨꯗꯤ ꯑꯥ
ꯑꯣ ꯊꯣꯛꯄ ꯆꯪꯕ ꯑꯗꯨꯝ ꯌꯥꯕ꯭ꯔꯣ
ꯍꯣꯏ ꯌꯥꯏꯗ
ꯑꯣ
ꯐꯤꯗꯝꯅꯦꯗ ꯑꯗꯨꯝ ꯇꯥꯏꯃꯤꯡꯗꯨ ꯈꯔ ꯇꯥꯍꯜꯂꯛꯑꯣ ꯍꯥꯏꯕ ꯋꯥꯅꯦꯕ
ꯑꯗꯨ ꯌꯥꯝ ꯊꯤ ꯅꯨꯡꯉꯥꯏꯅ
ꯍꯣꯏ
ꯑꯗꯨꯗꯤ ꯀꯣꯏꯗꯥꯔꯨꯔꯁꯤ ꯀꯩꯅꯣꯍꯌꯦ
ꯑꯣ
ꯀ ꯀꯟꯗꯦꯕ
ꯒꯥꯔꯤ ꯂꯩꯕ꯭ꯔꯣ
ꯀꯣꯏꯗꯔ ꯀꯩꯅꯣ
ꯒꯥꯔꯤ ꯂꯩꯕ꯭ꯔꯣ ꯍꯥꯏꯒꯤ ꯇꯧꯅꯦ ꯑꯩꯗꯤ ꯀꯣꯏꯕꯤꯃꯤꯅꯦ
ꯑꯁꯦ ꯄ꯭ꯔꯣꯃꯤꯁ ꯑꯦ ꯏꯣꯕꯔ
ꯑꯗꯨ ꯈꯣꯡꯅ ꯀꯣꯏꯕ ꯆꯒꯗꯧꯔꯕ
ꯈꯣꯡꯅ ꯐꯠꯇ꯭ꯔꯣ ꯍꯥꯏꯗꯤ ꯑꯩꯗꯤ ꯑ ꯄ꯭ꯔꯤꯐꯔ ꯋꯥꯀꯤꯡ
ꯐꯅꯤ ꯉꯁꯥꯏꯒꯤ ꯅꯪ ꯈꯣꯡꯅ ꯀꯨꯆꯠ ꯆꯠꯄꯩ ꯋꯥꯔꯦꯅ ꯏꯁꯧ ꯂꯥꯡꯝ ꯑꯃꯒ
ꯑ ꯑꯗꯨꯕꯨꯗꯤ ꯑꯗꯨꯅꯤꯗꯤꯅꯦ ꯑꯗꯨꯗꯤ ꯆꯥꯛꯂꯛꯑꯝꯕꯒꯤꯅꯦ ꯅꯪꯁꯨ ꯆꯥꯛꯂꯝꯝꯗ꯭ꯔꯗꯤ ꯑꯩ ꯀꯩꯁꯨ ꯏꯁꯥ ꯂꯥꯡꯒꯦ ꯑꯩꯗꯣ ꯆꯥꯛꯂꯥ ꯃꯥꯟꯅꯈ꯭ꯔꯕ ꯑꯗꯨꯒꯤ
ꯍꯌꯦꯡꯗꯣ ꯆꯔ ꯆꯠꯇꯔꯣ ꯁꯤꯕ
ꯆꯠꯀꯅꯤ ꯀꯔꯣ
ꯎꯝ
ꯑꯁ ꯃꯐꯝꯗꯣ ꯍꯪꯍꯧꯒꯗꯕ ꯃꯤꯅꯤ
ꯑꯝ ꯑꯝ
ꯑꯣꯀꯦ ꯑꯣꯀꯦ ꯑꯩꯏꯕꯠꯇꯥꯏ ꯅꯃ ꯀꯨꯐꯥꯎꯔꯤ ꯃꯥꯦ
꯭ꯦꯟꯟ ꯇꯕ꯭ꯔꯥ ꯑꯦꯝ ꯁꯤ
ꯍꯝ
ꯑꯦꯝꯗ ꯍꯥꯏꯔꯒ ꯁꯤꯗ ꯂꯩꯣꯏꯕꯗꯣꯏ ꯃꯌꯥꯏꯗ ꯋꯥꯔꯗ ꯑꯃꯈꯛꯇ ꯂꯩꯕ ꯐꯪꯕ꯭ꯔꯥ
ꯎꯝ
ꯈꯪꯗꯦ
ꯈꯪꯉꯦ ꯈꯪꯉꯦ ꯈꯪꯈ꯭ꯔꯦ
ꯈꯪ ꯈꯦꯦ ꯆꯨꯝꯗꯤ ꯆꯨꯝ꯭ꯔꯒꯣ
ꯆꯨꯝꯃꯤꯗ ꯁꯦꯀꯦꯟ ꯕꯦꯇꯔꯗꯨ ꯅꯠꯇ꯭ꯔꯣ ꯑꯐꯕ ꯏꯒꯤꯦ
ꯍꯣꯏ ꯎ ꯦꯔꯤꯒꯨꯗ
ꯁꯤ
ꯎꯝ ꯍꯥꯏꯌꯦ ꯍꯥꯏꯌꯦꯦ
ꯌꯥꯕꯗꯤ ꯑꯗꯨꯀꯣ
ꯎꯝ
ꯏꯕꯥꯅꯤꯅꯦꯕ ꯈꯨꯐꯥꯎꯔꯤ ꯅꯨꯡꯉꯥꯏꯅꯦ
ꯅꯪꯅꯁꯨ ꯒ꯭ꯌꯥꯟ ꯇꯥꯕꯒꯤꯅꯦ ꯅꯠꯇ꯭ꯔꯗꯤ ꯑꯁ ꯑꯇꯣꯞꯄ ꯃꯤ ꯑꯣꯏꯔꯗꯤ ꯍꯥ ꯇꯧꯔꯒꯅꯤ
ꯎꯝ ꯑꯣ ꯟ ꯆꯠꯇꯦꯔꯣ
ꯎꯝ ꯏꯃꯅꯨꯕꯤ ꯈꯔꯔ
ꯑꯆꯥ ꯀꯥꯏꯗ ꯁꯥ ꯊ
ꯑꯥ
ꯍ ꯇꯔꯣ ꯐꯖꯅ ꯆꯠꯊꯣꯛꯎꯨꯔꯣꯕꯣ
ꯍꯣꯏ ꯍꯣꯏꯗꯤ ꯉꯁꯥꯏ ꯐꯅꯦꯛꯁꯨ ꯂꯣꯏ ꯇ꯭ꯔꯥꯏ ꯇꯧꯒꯦ ꯍꯌꯦꯡꯗ ꯎꯝ ꯀꯩꯅꯣꯒ ꯑꯔ ꯑꯔ ꯔ ꯍꯟꯖꯒꯤꯛꯇ ꯁꯦꯠ ꯀꯦ ꯇꯕ
ꯅꯪ ꯄꯉꯥꯡ ꯉꯥꯡꯉꯀꯣ
ꯒꯤꯟꯥꯕꯖꯒꯗꯔꯤ
ꯑꯣꯏꯣꯏꯇ
ꯍꯣꯏ
ꯍꯣꯏꯅꯤ ꯂꯩꯅꯗ
ꯍꯣꯏꯅꯦ ꯑꯗꯨꯂ ꯌꯥꯃꯤꯅꯤꯅꯦ
ꯎꯝ ꯑꯥꯔꯁꯨ ꯈꯔ ꯄꯥꯝꯕ꯭ꯔꯣ
ꯎꯝ ꯐꯅꯛꯇꯣ ꯐꯖꯩꯅ ꯑꯗꯨꯏꯒꯤ ꯄꯥꯝꯕ
ꯎꯝ ꯐꯅꯦꯛ ꯈꯤꯇꯪꯅꯦꯕ ꯄꯥꯝꯃꯤꯁꯦ
ꯍꯣꯏ ꯐꯅꯤꯦꯛ
ꯎꯝ
ꯃꯤꯗꯤ ꯄꯥꯝꯗꯦ
ꯃꯤꯗꯤ ꯏ ꯃꯥꯥꯗꯦꯕꯤꯒꯣꯂꯦꯅ
ꯎꯝ ꯑꯩ ꯍꯥꯏꯩꯅ ꯍꯥꯏꯕꯗꯤ ꯑꯥꯒꯤ ꯃꯤꯁꯤꯡꯗꯣ ꯀꯃꯥꯏꯅ ꯇꯧꯒꯦ ꯍꯥꯏꯕꯅꯤꯅꯦ ꯅꯠꯇ꯭ꯔ ꯅꯨꯄꯥ ꯅꯨꯄꯥ ꯑꯣꯏꯒꯦꯔꯥ ꯅꯨꯄꯤ ꯑꯣꯏꯒꯦꯔꯥ ꯑꯗꯨꯝ
ꯑ ꯅꯨꯡꯉꯥꯏꯌꯦꯗ ꯃꯣꯏꯗꯤ ꯑꯔ ꯍꯥꯏꯔꯗꯤ ꯂꯤꯅꯤꯞꯄꯒꯨꯝꯕ ꯂꯩꯇꯦꯕꯀꯣ ꯑꯦꯟ ꯌꯥꯝ ꯎꯝ ꯀꯩꯅꯣꯌꯦ ꯉꯥꯡꯅꯕꯁꯨ ꯅꯨꯡꯉꯥꯏ ꯑꯗꯨꯒ ꯕꯦꯔꯤ ꯀꯥꯏꯟ ꯑꯦꯟ ꯑꯃꯔꯣꯝ ꯍꯥꯏꯔꯗꯤ ꯑꯩꯈꯣꯏ ꯑꯩꯈꯣꯏꯔꯣꯝꯅꯤꯀꯣ ꯎꯝ ꯀꯃꯥꯏꯅ ꯍꯥꯏꯈ꯭ꯔꯦ ꯏꯒꯣ ꯌꯥꯝ ꯋꯥꯡꯕꯈꯣꯏꯅꯦꯕꯀꯣ ꯑꯩꯈꯣꯏꯁꯦ
ꯀꯝꯕ ꯀꯔꯝꯕ ꯑꯣꯏꯗꯣꯏꯅꯤꯕꯣ
ꯄꯩꯁꯥ ꯅꯪ ꯈꯝꯒꯦꯔꯔꯕꯣ ꯄꯩꯅꯣꯅꯦ ꯑ ꯆ
ꯈꯪꯉꯤꯗ ꯑꯦꯟ ꯅꯠꯇ꯭ꯔꯣ
ꯍꯥꯎ
ꯑꯦ ꯑꯦꯟ
ꯑꯦ ꯑꯦꯟ ꯆꯥꯟ ꯆꯟ ꯀ ꯆꯟꯗ ꯑ ꯌꯦꯁ ꯆꯃꯦ ꯆꯃꯦꯦ
ꯑꯗꯨꯅ ꯑꯩꯅ ꯍꯥꯏꯔꯗ꯭ꯔꯗꯤ ꯅꯪ ꯀꯩꯗ ꯑꯗꯨꯝ ꯐꯨꯝ ꯍꯥꯏꯔꯛꯏꯁꯤꯅ
ꯑꯁ ꯀꯦꯁꯨ ꯀꯥꯏꯗꯗ
ꯎꯝ ꯑꯗꯣ ꯁꯤ ꯁꯤꯗꯤ ꯈꯣꯏꯗꯤ ꯀꯩꯅꯣ ꯅꯠꯇ꯭ꯔꯣ ꯑꯦ ꯑꯦꯟ ꯅꯠꯇ꯭ꯔꯣ
ꯑꯦ
ꯎꯝ
ꯅ ꯍꯣꯏ ꯃꯣꯏꯅꯗꯤ ꯌꯥꯝꯗꯤ ꯌꯥꯝꯃꯦ ꯑꯗꯨꯕꯨ ꯑꯩꯈꯣꯏ ꯑꯩꯈꯣꯏꯁꯨ ꯌꯥꯎꯋꯦꯅ ꯃꯣꯏ ꯈꯛꯇ ꯅꯠꯇꯦꯅ
ꯎꯝ ꯇꯣꯉꯥꯟꯕ ꯑꯃꯨꯀ
ꯎꯝ ꯍꯣꯏ ꯑꯃ ꯇ ꯃꯥꯂꯦ ꯑꯩꯈꯣꯏꯗꯤ ꯁ꯭ꯥꯏꯕꯨꯗꯤ ꯈꯔ ꯄꯤꯌꯦꯕ ꯀꯣ
ꯑꯥ ꯑꯥ
ꯁꯨ ꯌꯥꯏ ꯈꯪꯉꯝꯗꯕꯁꯨ ꯌꯥꯏꯁꯨ ꯄ꯭ꯔꯛꯇꯤꯔꯛꯀꯦ ꯎꯝ
ꯑꯗꯨꯗꯤ ꯀꯩꯅꯣꯗ ꯂꯩꯔꯝꯒꯅꯤ ꯑꯩꯅ ꯈꯟꯕꯗ ꯍꯧꯖꯤꯛꯀꯤ ꯑꯦꯝ ꯁꯤꯒꯤ ꯃꯅꯥꯛꯇꯨꯗ ꯑꯃ ꯂꯩꯕ ꯂꯩꯔꯝꯒꯅꯤꯀꯣ
ꯎꯝ ꯑꯩꯁ ꯌꯨꯅꯤꯚꯔꯁꯤꯇꯤꯒꯤ ꯍꯣꯁꯇꯦꯜ ꯂ ꯂꯩꯕ
ꯑꯣ
ꯍꯉꯕ
ꯒꯤ ꯖꯨꯒꯤ ꯖꯨꯒꯤꯁꯤꯗ
ꯍꯥꯥ ꯌꯨ ꯍꯜꯂꯣ
ꯇꯥꯏꯌꯦ ꯇꯥꯏꯌꯦ
ꯑ ꯀꯩ ꯍꯥꯏꯦꯕꯅ
ꯑꯗꯣ ꯍꯧꯖꯤꯛꯀꯤ ꯑꯦꯝ ꯁꯤꯒꯤ ꯃꯅꯥꯛꯇꯗ ꯂꯩꯕ꯭ꯔꯥ ꯅꯠꯇ꯭ꯔꯒꯅ ꯑꯥꯗ ꯀꯩꯅꯣꯗ ꯂꯩꯕ꯭ꯔꯕ
ꯑ ꯑꯁ ꯑꯩꯅ ꯍꯥꯏꯕꯗꯨꯅꯦꯅꯦ ꯌꯨꯅꯤꯚꯔꯁꯤꯇꯤꯒꯤ ꯃꯅꯨꯡꯗ ꯂꯩꯌꯦꯦ ꯍꯥꯏꯕ ꯍꯣꯁꯇꯦꯜꯗꯨꯀꯣ ꯌꯨꯅꯤꯚꯔꯁꯤꯇꯤꯒꯤ ꯍꯣꯁꯇꯦꯜ ꯑꯣꯏꯕ
ꯗꯤꯗꯤ ꯍꯧꯕ ꯌꯨꯅꯤꯚꯔꯁꯤꯇꯤꯗꯨꯔ
ꯃꯥꯅꯦ ꯐꯩꯅꯦꯅꯁꯦ
ꯑꯆꯥ ꯑꯗꯨꯗꯤ ꯏꯕꯥꯅꯤꯁꯤ ꯌꯥꯝ ꯊꯤ ꯅꯛꯅꯍꯜꯂꯕꯃꯤꯅ
ꯑ ꯑꯗꯨꯃꯥꯏꯅꯔ
ꯑꯩꯅ ꯍꯥꯏꯗꯅ ꯁꯨꯃꯏ ꯑꯂꯛꯄꯗ ꯑꯣꯏꯔꯝꯒꯅꯤꯅ
ꯅꯪꯅ ꯀꯗꯥꯏꯔꯣꯝꯗ ꯂꯩꯕ ꯏꯔꯣ
ꯑꯩ ꯍꯥꯏꯗꯣꯛꯑꯣꯦ ꯍꯧꯖꯤꯛꯇꯤ ꯂꯨꯝꯃ ꯌꯦꯡꯒꯗꯕꯅꯦ ꯍꯧꯖꯤꯛꯇꯤ
ꯍꯥ
ꯌꯥꯝ ꯅꯥꯕꯅꯤ ꯌꯥꯝ ꯅꯥꯕꯅꯤ
ꯑꯁ ꯅꯪ ꯁꯥꯏ ꯍꯥꯏ ꯁꯒꯅꯤꯗ
ꯌꯥꯝ ꯅꯛꯑꯕꯅꯦ ꯍꯥꯏꯗꯨ ꯅꯪ ꯈꯪꯕ ꯉꯝꯗ꯭ꯔꯗꯤ ꯀꯩꯅꯣ
ꯐꯪ ꯐꯪ ꯃꯕꯟ
ꯍ ꯍ ꯃꯥꯅꯤ ꯃꯥꯅꯤ
ꯆꯅꯤꯕ
ꯀ ꯏꯔ
ꯑꯗꯨꯏ ꯍꯧꯖꯤꯛ ꯆꯦꯟꯊꯣꯔꯛ ꯑꯃꯨꯛ ꯆꯦꯟꯁꯤꯟꯕꯁꯨ ꯌꯥꯅꯤ
ꯑꯦ ꯄ
ꯃꯤꯅꯤꯇꯥꯚꯥꯔꯣꯏ
ꯑ
ꯍꯣꯠꯁꯄꯣꯠꯅꯤꯅꯦꯣꯏ ꯑꯩꯈꯣꯏꯒꯤ ꯍꯣꯠ ꯏꯁꯄꯣꯠꯅꯤꯅꯦ ꯅꯣꯏꯒꯤ ꯃꯐꯝꯁꯤꯗꯤ
ꯍꯣꯖꯄ
ꯍꯣꯠ ꯏꯁꯄꯣꯠ ꯍꯥꯏꯕꯗꯤ ꯑꯩꯈꯣꯏꯅ ꯑꯗꯨꯝ ꯆꯠꯄ ꯈꯣꯠꯄ ꯑꯗꯨꯝ ꯇꯧꯕ ꯐꯐꯝꯅꯦꯕ ꯅꯛꯄꯅꯤꯅꯀꯣ ꯎꯝ ꯑꯗꯨꯣꯝ ꯑꯩꯈꯣꯏ ꯑꯩꯈꯣꯏꯔꯣꯝ ꯀꯩꯗꯧꯔꯤꯕ
ꯑꯣ ꯑꯗꯨꯔꯣꯅ ꯄꯔꯤꯊꯥ ꯊꯤꯕ ꯂꯥꯛꯑꯕꯅꯤ ꯉꯁꯥꯏ
ꯎꯝ
ꯏꯕꯥꯅꯤ ꯍꯥꯟꯅ ꯋꯥꯔꯤꯁꯤꯅꯔꯔꯕꯅꯤ ꯐꯅꯤꯀꯣ
ꯎ ꯍꯣꯏ
ꯑꯩꯅꯁꯨ ꯃꯇꯦꯡ ꯈꯔ ꯄꯥꯡꯕ ꯌꯥꯕ
ꯎꯗ ꯑꯩꯈꯣꯏꯗꯤ ꯗꯨꯀꯥꯟ ꯄꯣꯛꯄ ꯈꯪꯕꯁꯨ ꯅꯠꯇꯕꯒꯤꯅ ꯐꯂ ꯏ꯭ꯔꯦ ꯑꯗꯨ꯭ꯔꯣꯝꯗꯒꯤ ꯍꯥꯏꯕꯗꯤ ꯗ꯭ꯔꯣꯟꯝꯒꯤ ꯀꯦ ꯑꯦꯐ ꯁꯤꯒꯨꯝꯕ ꯑꯗꯨꯒꯨꯝꯕ ꯑꯌꯥꯝꯕ ꯂꯩꯌꯦ ꯉꯍ ꯀ ꯈꯥꯟꯗꯕ
ꯎꯝ
ꯑꯩ ꯇꯁꯦꯡꯕꯗꯤ ꯅꯣꯏꯔꯣꯝꯗ ꯑꯗꯨꯗ ꯂꯩꯅꯤꯉꯥꯏꯅꯦꯕꯀꯣ ꯍꯁ ꯑ ꯑꯗꯨꯒꯤ ꯇꯥꯏꯞ ꯇ ꯑꯗꯨ ꯑꯣ ꯏꯃꯥꯟꯅꯕꯤ ꯃꯗꯣ ꯃꯥꯗꯣ ꯑꯁꯦꯡꯕꯅꯤ ꯃꯤ ꯑꯅꯤ ꯑꯅꯤꯒꯤꯅꯦꯕꯀꯣ ꯑꯗꯨꯒꯤ ꯑ ꯏꯃꯥꯟꯅꯕꯤꯗ ꯃꯥꯗꯣ ꯃꯃꯥ ꯃꯄꯥꯅ ꯃꯤ ꯑꯅꯤꯈꯛꯇꯒꯨꯝꯕ ꯂꯩꯕꯗꯣ ꯄꯥꯝꯗꯦ ꯍꯥꯏꯕ ꯏꯄꯥꯅꯁꯨ ꯅꯣꯏꯅꯤ ꯈꯛꯇꯗꯤ ꯁꯦꯐ ꯑꯣꯏꯗꯦ ꯍꯥꯏꯕ ꯐ ꯑꯗꯨꯗꯒꯤ ꯑꯗꯨꯝ ꯃꯤ ꯌꯥꯝ ꯌꯥꯝ ꯂꯩꯕꯗ ꯊꯃꯩ ꯑꯗꯨꯝ ꯁꯤꯅ
ꯍꯣꯏꯗꯝ ꯑꯗꯨꯝ ꯑꯗꯨꯝ ꯐꯩꯒ ꯑꯃꯔꯣꯝꯗ